ꯍꯜꯂꯣ
ꯎꯝ ꯇꯥꯏ
ꯇꯥꯕꯤꯔꯦ
ꯑꯥ ꯇꯥꯖꯔꯦ
ꯀꯩꯗꯧꯕꯤꯔꯤ
ꯀꯔꯤ
ꯀꯩꯗꯧꯕꯤꯔꯤꯅꯣ
ꯐꯣꯟꯁꯨꯝ ꯌꯦꯡꯖꯔꯝꯕꯅꯦ
ꯐꯣꯟ ꯌꯦꯡꯕꯅ ꯀꯥꯟꯅꯔꯣꯏ ꯑꯩꯅ ꯊꯕꯛ ꯇꯧ ꯍꯥꯏꯗ꯭ꯔꯣ ꯀꯩꯅꯣ ꯑꯩꯅ ꯍꯥꯏꯒꯦ ꯇꯣꯔꯝꯕꯗꯣ ꯑꯣ
ꯅꯪ ꯉꯥꯡꯕꯗꯣ ꯌꯥꯝ ꯇꯞꯄꯦ ꯀꯩꯒꯤꯅꯣ
ꯀꯟꯂꯕꯥ
ꯀꯟꯂꯦ ꯀꯟꯂꯦ
ꯑꯩꯁꯨ ꯇꯞꯅ ꯉꯥꯡꯕꯒꯤ
ꯀꯟꯅ ꯉꯥꯡꯉꯨ ꯀꯟꯅ ꯀꯟꯅ ꯉꯥꯡꯗ꯭ꯔꯗꯤ ꯃꯅꯥ ꯄꯪꯉꯦ ꯇꯥꯗꯦꯌꯦ
ꯉꯥꯡꯒꯦ
ꯉꯥꯡꯕ ꯍꯥꯥ
ꯅꯪ ꯄꯣꯠ ꯆꯩ ꯃꯈꯩꯁꯦ ꯀꯝꯀꯥꯟ ꯂꯧ ꯂꯥꯛꯇꯣꯏꯅꯣ
ꯑ ꯈꯪꯗꯦ ꯒꯔꯤ ꯂꯩꯇꯦ
ꯁꯣ ꯁꯦꯗ
ꯑꯣ ꯁꯨꯃꯥꯏꯅ ꯇꯧꯔꯒꯦ ꯍꯌꯦꯡꯗꯒꯤ ꯑꯩ ꯅꯉꯣꯟꯗ ꯐꯤꯗꯨꯨ ꯇꯝ ꯂꯥꯛꯑꯅꯤ ꯗꯨꯀꯥꯟꯗ ꯂꯧꯔꯒꯦ
ꯍꯌꯦꯡꯗꯩ
ꯎꯝ
ꯀꯔꯝ ꯀꯥꯟꯗ ꯂꯥꯛꯇꯣꯏꯕ
ꯈꯪꯗꯦ ꯑꯧ ꯂꯥꯛꯅꯤꯡ ꯃꯇꯝ ꯂꯥꯛꯅꯤ ꯅꯪ ꯌꯨꯝꯗ ꯑꯗꯨꯝ ꯂꯩꯗꯣꯏ ꯅꯠꯇ꯭ꯔꯣ
ꯂꯩꯅꯤ ꯂꯩꯅꯤ
ꯉꯥꯏꯈꯣ ꯑꯁꯤ ꯐꯤ ꯉꯥꯏꯈꯣ ꯌꯥꯏꯔꯣꯏ ꯇꯥꯡ ꯀꯨꯟꯐꯧꯗ ꯐꯤ ꯇꯥꯔ ꯄꯤꯌꯨ ꯍꯥꯏꯕꯅꯦ ꯑꯥꯏ ꯇꯔꯥ ꯔꯥꯏ ꯑꯝ ꯄꯤꯊꯣꯛꯍꯧꯔꯤꯒꯦ
ꯄꯤꯊꯣꯛꯑꯣ ꯄꯤꯊꯣꯛꯑꯣ
ꯑꯗꯨꯒ ꯂꯥꯛꯀꯦ ꯑꯩ ꯇꯝꯒꯦ
ꯇꯃꯨ ꯇꯃꯨ ꯄꯦꯃꯥ
ꯑꯥꯗ ꯂꯩꯀꯥꯟꯗ ꯇꯝꯃꯦꯅ ꯇꯧꯔꯝꯕꯅꯦꯕ ꯑꯗꯨ ꯃꯐꯝꯗꯨ ꯂꯥꯞꯃꯟꯕꯒꯤ ꯇꯣꯛꯈꯤꯕꯅꯦ
ꯑꯥ ꯐꯅꯦꯛꯇꯣ ꯐꯅꯦꯛꯇꯣ ꯑꯗꯨꯝ ꯏꯁꯥꯅ ꯁꯨꯖꯕ ꯌꯥꯕ ꯃꯥꯜꯂꯦ ꯑꯩꯈꯣꯏ ꯃꯥ ꯑꯗꯨꯏ ꯐꯩꯕꯥꯛꯇꯨꯗꯤ
ꯌꯥꯝꯃꯦ ꯑꯩꯈꯣꯏ ꯃꯥꯅ ꯑꯗꯨꯝ ꯁꯨꯕꯅꯤꯗ
ꯎꯝ ꯏꯁꯥꯅꯁꯨꯖ ꯌꯥ ꯃꯥꯜꯂꯦ ꯈꯨꯔꯈꯨꯜ ꯂꯥꯏꯕꯨꯗꯤ ꯌꯥꯗꯦ ꯑꯩ ꯃꯤꯉꯣꯟ ꯁꯨꯁꯟꯗ ꯌꯥꯔꯣꯏ ꯑꯥꯏꯕꯨꯗꯤ
ꯎꯝ ꯈꯣꯏꯃꯥꯗꯤ ꯈꯨꯒꯨꯜꯁꯨ ꯀꯩꯁꯨ ꯃꯥ ꯃꯇꯣꯝ ꯇ ꯂꯣꯏ ꯁꯨꯏ
ꯎꯝ ꯑꯩꯈꯣꯏ ꯆꯦꯒꯤ ꯂꯥꯏꯅ ꯈꯨꯔꯈꯨꯜ ꯑꯐꯨꯠꯄꯤꯔ ꯀꯩꯅꯣ ꯑꯗꯨ ꯑꯣꯏꯕ ꯑꯃ ꯑꯩꯈꯣꯏꯅ ꯁꯨꯖ ꯌꯥꯗꯕꯤꯗ ꯆꯔꯥ ꯆꯔꯥꯕꯤꯗꯨ ꯇꯧꯋꯦꯕ
ꯎꯝꯝ ꯍꯩꯇꯕꯩꯅ ꯍꯩꯔꯅꯦ ꯀꯩꯁꯨ ꯇꯧꯔꯣꯏ ꯅꯣꯏ ꯃꯥ ꯁꯨ ꯍꯩꯔꯣꯏꯗ꯭ꯔꯣ
ꯈꯪꯗꯦ ꯑꯩꯈꯣꯏ ꯃꯥ ꯐꯤ ꯀꯩꯀꯥꯕꯨꯗꯤ ꯑꯗꯨꯝ ꯁꯨꯕꯅꯤ ꯃꯥꯅ ꯋꯥꯡꯈꯩ ꯀꯩꯀꯥꯗꯨ ꯆꯅꯥꯡ ꯊꯥꯕ ꯀꯩꯗꯧꯕ ꯁꯨꯕ ꯃꯥꯅ ꯂꯣꯏꯅ ꯇꯧꯕꯅꯦꯕ
ꯅꯣꯏ ꯃꯥ ꯍꯩꯔꯅꯤ ꯀꯩꯅꯣ
ꯈꯪꯗꯦ ꯍꯪꯉꯤꯒꯦ ꯏꯃꯥꯏ ꯄꯦꯃꯥ ꯉꯔꯥꯡ ꯍꯥꯠꯇꯣꯔꯝꯃꯦ ꯑꯩꯅ ꯇꯔꯪ ꯃꯊꯛ ꯊꯝꯃꯨꯕꯩ
ꯍꯣ ꯉꯁꯥꯏ ꯂꯥꯎꯅꯩꯗꯨꯁꯨ ꯑꯗꯨꯅꯦ ꯐꯅꯦꯛꯇꯨ ꯊꯨꯞꯄꯒ ꯊꯝꯕꯅꯦꯕ ꯅꯥꯟꯗꯔꯛꯄꯒꯤ ꯅꯥꯟꯗꯔꯛꯄꯒꯤ ꯀꯩꯅꯣ ꯇꯧ ꯂꯩꯔꯝ ꯝꯕ ꯑꯗꯨꯗꯩ ꯑꯩꯉꯣꯟꯗ ꯐꯖꯅ ꯊꯝꯗꯦꯗꯅ ꯃꯤꯉꯣꯟꯗ ꯋꯥꯏꯔꯒ ꯑꯗꯨꯒꯤꯅꯦ ꯉꯁꯥꯏ ꯈꯠꯅꯔꯛꯏꯗꯣ ꯑꯗꯩ ꯏꯁꯦ ꯍꯥꯏꯒꯠꯂꯛꯄꯥ ꯍꯦꯛꯇꯨꯝ ꯍꯧꯔꯛꯄꯗꯒꯤ ꯎꯔꯨꯝ ꯎꯔꯨꯝ ꯁꯣꯟꯔ ꯏꯁꯧ ꯄꯪꯂꯥꯡ ꯂꯥꯡꯕ ꯁꯥꯎꯅꯤꯡꯕꯩ
ꯑꯩꯈꯣꯏ ꯃꯥꯥ ꯉꯁꯤꯗꯤ ꯀꯩꯝ ꯉꯔꯥꯡ ꯅꯨꯃꯤꯗꯥꯡꯅꯤ ꯃꯥ ꯉꯥꯡꯉꯝꯃꯤꯁ ꯍꯦꯛꯇ ꯉꯥꯡꯕꯗ ꯉꯥꯡꯕꯗ ꯀꯣꯛꯀ ꯉꯥꯎꯏ
ꯁꯤ ꯑꯩꯈꯨꯝ ꯃꯥꯥ ꯂꯩꯇꯦ ꯃꯃꯥꯗꯣ ꯂꯧ ꯆꯠꯈꯤꯌꯦ ꯑꯥ
ꯍꯥ ꯍꯥ ꯑꯗꯩ ꯑꯁꯤꯁꯤ ꯉꯥꯛꯇꯪ ꯇꯨꯝꯖꯒꯦ ꯇꯧꯕꯁꯤꯗꯅꯅꯦ ꯑꯩꯈꯪꯏ ꯕꯣꯛꯁꯤꯅꯅꯦ ꯑꯩꯅ ꯍꯦꯛ ꯇꯨꯝꯅꯔꯕ ꯑꯕꯦꯟꯗꯣ ꯑꯕꯦꯟꯇꯣ ꯇꯧꯔꯅꯤ
ꯀꯩꯅꯣꯝ ꯍꯪꯕꯤ ꯀꯩꯅꯣꯝ ꯍꯥꯏꯕꯤꯌꯨꯨꯔꯥ
ꯎꯝ
ꯉꯔꯥꯡꯅꯦ ꯈꯪꯕ꯭ꯔꯥ ꯉꯁꯥꯏ ꯐꯣꯟ ꯋꯥꯔꯤ ꯁꯥꯟꯅꯕꯀꯣ ꯑꯗꯨꯅꯦ ꯀꯩꯅꯣ ꯑ ꯀꯔꯤ ꯀꯔꯤ ꯃꯥꯁꯤ ꯉꯔꯥꯡ ꯑꯥꯏꯁ ꯀ꯭ꯔꯤꯝ ꯑꯥꯏꯁ ꯀ꯭ꯔꯤꯝꯗꯣ ꯑꯆꯧꯕ ꯈꯟꯒꯦ ꯇꯧꯔꯝꯕꯅꯦꯌꯦ
ꯑꯥ
ꯑꯗꯣ ꯑꯩꯅ ꯄꯩꯁꯥ ꯍꯥꯟꯅ ꯄꯩꯁꯥ ꯍꯥꯟꯅ ꯄꯨꯊꯣꯛꯑ ꯄꯥꯏꯔ ꯂꯩꯕꯗꯨꯗ ꯃꯥꯅ ꯑꯩꯅ ꯄꯤꯈ꯭ꯔꯅꯤꯅ ꯃꯥꯁꯦ ꯑꯆꯧ ꯑꯄꯤꯛꯄ ꯑꯣꯏꯅ ꯂꯧꯔꯌꯦ ꯃꯥ ꯍꯥꯏꯝ ꯑꯍꯣꯡꯕꯤ ꯑꯣꯏꯅ ꯅꯠꯇꯦꯕ ꯑꯗꯣ ꯑꯩ ꯍꯥꯏꯔꯛꯀꯦꯕ
ꯑꯥ
ꯑꯗꯣ ꯅꯪ ꯄꯩꯁꯥꯗꯣ ꯄꯤꯗꯣꯏ ꯄꯨꯊꯣꯛꯑ ꯉꯥꯏꯔ ꯂꯩꯕꯗꯨꯗ ꯀꯩꯅꯣ ꯑ ꯑꯄꯤꯛꯄ ꯀꯩꯅꯣ ꯑꯣꯏꯅ ꯑꯍꯣꯡꯕ ꯑꯣꯏꯅ ꯂꯧꯖꯔꯕꯅꯤ ꯍꯥꯏꯕ ꯃꯥꯅ
ꯎꯝ
ꯑꯩꯅ ꯑꯦ ꯑꯗꯨꯝ ꯆꯥꯎ ꯌꯥꯗ꯭ꯔꯣ ꯑꯇꯥꯡꯕ ꯑꯣꯏ ꯑꯗꯨꯝ ꯂꯧꯔ ꯑꯗꯨꯝ ꯆꯥ ꯌꯥꯗ꯭ꯔꯥꯅ ꯍꯥꯏꯕ ꯑꯩꯁꯤꯅ
ꯎꯝ
ꯑꯗꯣ ꯌꯥꯗꯦ ꯄꯩꯁꯥ ꯌꯥꯝ ꯂꯣꯏꯁꯤꯜꯂꯅꯤꯅ ꯄꯥꯝꯃꯨꯕꯩꯅꯦꯅ ꯍꯥꯏꯕ ꯃꯥꯁꯤꯅ
ꯎꯝ
ꯑꯗꯣ ꯑꯩꯅ ꯅꯁꯛꯇꯨꯒ ꯇꯥꯅꯤꯡꯗꯦ ꯄꯤꯔꯝꯗꯥꯏ ꯄꯤꯔꯝꯗꯥꯏꯗꯗꯤ ꯑꯩ ꯄꯨꯊꯣꯛꯑꯒꯦ ꯌꯥꯔꯦ ꯑꯩ ꯄꯨꯊꯣꯛꯑꯒꯦ ꯌꯥꯔꯦꯁꯨ ꯍꯥꯏꯁꯨ ꯍꯥꯏꯔꯛꯇꯅ ꯍꯥꯏꯕ ꯑꯩꯅ
ꯐꯩ ꯑꯗꯨꯅ
ꯑꯗꯣ ꯑꯩꯅ ꯄꯨꯊꯣꯛꯑꯣ ꯌꯥꯔꯦ ꯍꯥꯏꯔꯒ ꯑꯩ ꯑꯩꯅ ꯄꯨꯊꯣꯛꯑꯒꯦꯅ ꯍꯥꯏꯔꯁꯨ ꯄꯨꯊꯣꯛꯀꯦ ꯌꯥꯁꯨ ꯌꯥꯔꯛꯑꯔꯣꯏꯗꯕꯗꯨꯗ ꯑꯩ ꯇꯨꯃꯤꯟꯅ ꯑꯗꯨꯝ ꯂꯩꯖꯔꯝꯃꯤꯑ
ꯅꯣꯛꯅꯤꯡꯉꯦꯗ ꯑꯩꯗꯤ
ꯏꯁꯤꯡ ꯏꯁꯤꯡ ꯏꯁꯤꯡꯒꯤꯗꯨ ꯐꯥꯎ ꯃꯩ ꯂꯨꯄꯥ ꯆꯥꯝꯃꯒꯤ ꯆꯥꯝꯃ ꯀꯩꯅꯣꯒꯤꯇ ꯍꯥꯛ ꯑꯗꯨ ꯈꯛꯇꯨꯐꯥꯎ ꯃꯩ ꯍꯟꯖꯤꯜꯂꯛꯀꯦ ꯍꯟꯖꯤꯜꯂꯛꯀꯦ ꯆꯄꯦꯠ ꯆꯕꯦꯠ ꯉꯥꯡꯉꯥꯛꯀꯅꯣꯅ ꯍꯥꯏꯔꯛꯄꯗꯨꯗ ꯇꯟꯗꯅ ꯑꯩꯁꯦ ꯍꯥꯏꯖꯗ꯭ꯔꯕꯅꯤꯌꯦ ꯃꯥꯅ ꯍꯥꯏꯔꯤꯝ
ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ
ꯑꯔꯤꯛꯄꯅꯦ ꯑꯔꯤꯛꯄ ꯑꯔꯤꯛꯄ
ꯃꯃꯥꯕꯣꯏꯅꯤ ꯃꯃꯥꯕꯣꯏ
ꯃꯥꯅꯦ ꯃꯥꯃꯥꯕꯣꯏ
ꯃꯃꯥꯅ ꯃꯥꯃꯥꯅ ꯁꯤ ꯁꯤ ꯍꯥꯏꯔꯛꯀꯅꯤꯅ ꯄꯥꯈꯠꯂꯒ ꯂꯩꯕ ꯑꯁꯦꯡꯒꯤꯅꯦ ꯆꯠꯄꯗꯨꯚꯧꯅꯦ ꯑꯁ ꯍꯝ ꯅꯤꯅꯦꯗ ꯑꯗꯨꯗꯨꯗꯣ ꯍꯥꯏꯌꯨꯒ ꯑꯗꯨ ꯇꯧꯒ ꯌꯣꯡ ꯄꯥꯈꯠꯄꯩ ꯃꯑꯣꯡꯗ
ꯍꯣꯏ ꯄꯤꯌꯨꯗ ꯃꯥꯅ ꯃꯥꯅꯁꯨ ꯑꯩꯉꯣꯟꯗ ꯇꯝꯃꯛꯑꯦ ꯈꯪꯕ꯭ꯔꯥ ꯄ꯭ꯌꯨꯗꯅꯦ ꯀꯩꯅꯣꯅ ꯑꯩꯈꯣꯏ ꯃꯥ ꯍꯪꯉꯛꯑꯗꯤ ꯑ ꯑꯩꯈꯣꯏ ꯑ ꯒꯥꯥꯔꯤ ꯊꯥꯎꯒꯤ ꯀꯩ ꯀꯩꯒꯤꯒ ꯍꯪꯉꯛꯑꯗꯤ ꯑꯩꯈꯣꯏ ꯃꯈꯩ ꯄꯩꯁꯥ ꯈꯥꯏꯅꯔꯒ ꯍꯥꯟꯕꯅꯤ ꯍꯥꯏꯌꯨꯀꯣ ꯍꯥꯏꯌꯦ ꯃꯥꯅ ꯑꯩꯉꯣꯟꯗ ꯇꯝꯃꯛꯏꯝ
ꯍꯣꯏ ꯑꯗꯨꯅꯦ ꯍꯥꯏꯁꯦ ꯑꯉꯥꯡ ꯃꯆꯥꯒꯤ ꯃꯑꯣꯡꯗ
ꯍꯣꯏ
ꯅꯣꯛꯅꯤꯡꯉꯤꯗ
ꯑꯗꯣ ꯑꯩꯅ ꯑꯩꯅ ꯑꯩꯈꯣꯏ ꯃꯈꯩꯖꯨ ꯑ ꯑꯩꯈꯣꯏ ꯃꯈꯩ ꯑꯗꯨꯝ ꯈꯥꯏꯅꯔꯒ ꯄꯨꯊꯣꯛꯀꯦ ꯒꯥꯔꯤ ꯊꯥꯎꯗꯣ ꯍꯥꯏꯕ ꯑꯗꯨ ꯃꯥꯅ ꯌꯥꯔꯦ ꯑꯗꯨꯃꯗꯤ ꯑꯩ ꯄꯨꯊꯣꯛꯀꯦꯅ ꯍꯥꯏꯔ ꯃꯥꯁꯤꯅ ꯍꯥꯏꯕꯅꯦꯕ ꯌꯥꯔꯦ ꯑꯗꯨꯃꯗꯤ ꯑꯗꯨꯃ ꯑꯗꯨꯝ ꯑꯗꯨꯏꯗꯤ ꯅꯣꯏ ꯀꯩꯅꯣ ꯇꯧ ꯇꯧꯔꯨꯒꯅꯣ ꯑꯗꯨꯝ ꯅꯣꯏ ꯆꯥꯕꯩ ꯊꯛꯄꯩ ꯂꯥꯡꯕꯩꯈꯣꯠꯄꯩꯗꯤ ꯇꯧꯔꯣ ꯌꯥꯔꯦ ꯒꯥꯥꯏ ꯊꯥꯎꯗꯨꯗꯤ ꯍꯥꯏꯔ ꯃꯥꯅ ꯑꯗꯨ ꯍꯥꯏꯕꯅꯦꯕ
ꯍꯣꯏꯌꯦ ꯍꯥꯏꯌꯦꯕ ꯑꯗꯨ ꯈꯪꯉꯦꯕ ꯑꯗꯨ ꯍꯥꯏꯗꯤꯅꯦ ꯄꯨꯊꯣꯛꯏꯗꯨꯁꯨ ꯃꯥꯏ ꯄꯩꯁꯥꯅꯤꯗꯅ
ꯑꯗꯨꯅꯦ ꯍꯥꯏ ꯑꯗꯨꯅꯦ ꯑꯩꯅ
ꯍꯥꯏꯗꯤ ꯃꯣꯏ ꯃꯥꯍꯣꯏ ꯃꯣꯏꯕꯥꯍꯣꯏꯗꯤ ꯅꯤꯔꯨꯕ ꯅꯠꯇꯦꯕ ꯈꯪꯉꯕ꯭ꯔꯥ ꯃꯁꯥꯒꯤ ꯄꯩꯁꯥ ꯁꯥꯅꯦꯕ ꯑꯗꯨ ꯍꯥꯏꯗꯤ ꯑꯗꯨꯏ ꯄꯣꯠꯇꯣ ꯃꯦꯟꯗ꯭ꯔꯁꯨ ꯌꯥꯕ ꯄꯣꯠꯅꯦꯕ
ꯍꯣꯏ ꯁꯤꯖꯤꯟꯅꯕꯗ ꯃꯁꯥꯏ ꯄꯩꯁꯥ ꯁꯤꯖꯤꯟꯅꯕꯗ ꯌꯣꯡ ꯀꯤꯕ ꯍꯥꯏꯗꯣ
ꯍꯣꯏ ꯑꯗꯨꯏ ꯄꯣꯠꯇꯣ ꯃꯦꯟꯗ꯭ꯔꯁꯨ ꯌꯥꯕ ꯑꯩꯈꯣꯏꯗ ꯃꯦꯟꯗ꯭ꯔꯁꯨ ꯌꯥꯕ ꯄꯣꯠꯅꯦꯕ ꯈꯪꯉꯕ꯭ꯔꯥ ꯑꯗ ꯃꯦꯟꯅꯤꯗꯨ ꯌꯥꯝꯅ ꯅꯤꯅꯦꯗꯤ ꯌꯥꯝ ꯀꯤꯔꯕꯁꯤꯅꯦꯕ ꯍꯥꯏꯗꯤ ꯃꯥ ꯍꯧꯖꯤꯛ ꯆꯍꯤꯗꯨ ꯑꯉꯥꯡ ꯃꯆꯥ ꯅꯠꯇꯦ ꯍꯥꯏꯕ
ꯍꯣꯏꯌꯦ ꯃꯥꯗꯨ ꯑꯃ ꯃꯥꯏ ꯃꯥꯏ ꯄꯩꯁꯥꯗꯣ ꯃꯁꯥꯅ ꯂꯣꯏꯖꯤꯟꯒꯤꯅꯦ ꯄꯥꯈꯠꯄ ꯅꯠꯇꯦꯕ ꯃꯥꯅ ꯇꯧꯔꯤꯗꯣ
ꯍꯣꯏꯌꯦ
ꯃꯃꯥꯅ ꯀꯩ ꯉꯥꯡꯉꯀꯅꯤ ꯀꯤ ꯍꯥꯏꯕ ꯀꯔꯤ ꯍꯥꯏꯅꯣ ꯈꯪꯗꯦ
ꯑꯣꯅꯕꯨ ꯃꯃꯥꯕꯣꯏ ꯍꯥꯏꯁꯤꯅꯦ ꯑꯣꯅꯕꯨ ꯃꯥ ꯇꯝꯃꯝꯗꯣꯏꯅꯦ ꯍꯥꯏꯗꯤ ꯑꯗꯨꯝ ꯇꯝꯃꯝꯗꯣꯏꯅꯦꯕ ꯃꯥ ꯀꯩꯅꯣꯝ ꯀꯩꯅꯣꯝ ꯇꯧꯕ ꯑꯗꯨꯝ ꯇꯝꯃꯝꯅꯦꯕ
ꯇꯝꯃꯝꯗꯣꯏꯝ
ꯃꯃꯥꯕꯣꯏꯅꯤꯅ
ꯃꯃꯥꯕꯣꯏꯅꯤꯅ ꯇꯝꯃꯝꯗꯣꯏꯝ ꯂꯣꯏꯅ ꯑꯗꯨꯗꯅꯦ ꯑꯩ ꯅ ꯈꯣꯏꯗꯧ ꯁꯥꯎꯅꯤꯡꯉꯛꯏꯁꯤꯅ ꯃꯤ ꯃꯥꯟꯗꯕ ꯍꯥꯏꯁꯦ
ꯑꯗꯩ ꯑꯥꯏꯁ ꯀ꯭ꯔꯤꯝ ꯂꯩꯕꯩ ꯃꯇꯥꯡꯗ ꯄꯤꯌꯨꯗꯣ ꯀꯌꯥꯝ ꯄꯤꯌꯨꯗꯣ ꯑꯩꯩ ꯅꯣꯛꯅꯤꯡꯕꯁꯤꯗꯤ ꯃꯥ ꯇꯧꯕꯗꯨ ꯎꯕ ꯅꯠꯇ꯭ꯔꯣ
ꯀꯩ ꯇꯧꯏꯅꯣ ꯃꯥꯟ ꯇꯧꯔꯤꯗꯣ
ꯆꯦ ꯑꯃꯒ ꯆꯥꯅꯤꯡꯉꯦꯕ ꯑꯩꯅ ꯑꯃꯁꯦ ꯂꯧꯔꯣꯅ ꯍꯥꯏꯌꯦꯕꯀꯣ ꯑꯗꯨꯒ ꯃꯥꯗꯣ ꯑꯍꯥꯟꯕꯗ ꯀꯨꯟꯊ꯭ꯔꯥ ꯄꯤꯕꯤꯗꯨ ꯄꯥꯏꯔꯝꯃꯗ꯭ꯔꯥ
ꯑꯥ
ꯅꯠꯇꯦ ꯑꯍꯥꯟꯕꯗ ꯀꯨꯟ ꯃꯉꯥ ꯄꯤꯕꯤ ꯀꯨꯟ ꯄꯤꯕꯤꯗꯣ ꯑꯣꯏꯔ ꯃꯥꯟꯂꯦ ꯑꯗꯨ ꯄꯥꯏꯕ ꯑꯗꯨꯒꯅꯦ ꯑꯃꯨꯛ ꯀꯨꯟꯊ꯭ꯔꯥ ꯄꯤꯕꯤꯗꯨ ꯄꯥꯏꯌꯦꯕ ꯀꯨꯟ ꯄꯤꯕꯤꯗꯣ ꯍꯥꯎꯇꯕꯅꯦꯕ
ꯑꯪ ꯍꯥꯎ
ꯆꯣꯀ꯭ꯂꯦꯠꯇꯣ ꯑꯁꯦꯡꯕ ꯑꯣꯏꯗ꯭ꯔꯕꯅꯦꯕ ꯍꯥꯎꯇꯕꯅꯦꯕ ꯑꯗꯣ ꯀꯨꯟꯊ꯭ꯔꯥ ꯄꯨꯕꯤꯗꯣ ꯄꯥꯏꯔꯦꯕꯀꯣ
ꯎꯝ
ꯑꯗꯨ ꯄꯥꯏꯔꯦ ꯑꯗꯨꯒ ꯃꯥ ꯏꯝꯂꯤꯒꯤꯗꯨ ꯆꯥꯅꯤꯡꯉꯦ ꯍꯥꯏꯕꯗꯨꯒꯤ ꯏꯝꯂꯤꯒꯤ ꯑꯃꯒ ꯂꯧꯒꯦꯅ ꯑꯩꯅ ꯂꯧꯔꯣ ꯏꯦꯝꯂꯤꯗꯨ ꯍꯥꯏꯔ ꯏꯝꯂꯤꯗꯨ ꯂꯧꯕꯗꯒꯤ ꯑꯃꯨꯛ ꯀꯨꯟ ꯄꯤꯕꯤꯗꯣ ꯑꯃꯨꯛ ꯁꯤꯟꯈ꯭ꯔꯕ ꯑꯗꯨꯏꯗꯤ ꯁꯤꯁꯤ ꯊꯝꯃꯝꯃꯒꯦ ꯀꯨꯟ ꯄꯤꯕꯤꯁꯦ ꯑꯣꯏꯅ ꯂꯧꯔꯒꯦ ꯑꯃꯨꯛ ꯁꯤꯟꯈ꯭ꯔꯕ ꯑꯩꯁꯤ ꯑꯗꯨꯒꯤ ꯑꯥꯏꯁ ꯀ꯭ꯔꯤꯝꯗ ꯅꯨꯄꯥꯗ ꯅꯣꯛꯄꯗ ꯅꯪ ꯎꯍꯧꯗꯕ꯭ꯔꯥ ꯑꯩꯔꯣ ꯑꯩ ꯉꯥꯏꯍꯥꯛꯇꯪ ꯑꯉꯥꯡ ꯃꯆꯥ ꯃꯥꯟꯈꯩ ꯇꯧꯔꯛꯄꯗꯨꯗ ꯃꯥ ꯑꯩꯉꯣꯟ ꯇꯧꯔꯤꯗꯨꯁꯨꯅꯦ ꯆꯦ ꯆꯦ ꯑꯩ ꯁꯤꯁꯨ ꯆꯥꯅꯤꯡꯉꯦ ꯁꯤꯁꯨ ꯆꯥꯅꯤꯡꯉꯦ ꯑꯗꯨꯝ ꯇꯧꯔ ꯂꯩꯈ꯭ꯔꯕꯥ ꯑꯩ ꯂꯧꯔꯣ
ꯑꯥꯏꯁ ꯀ꯭ꯔꯤꯝ ꯌꯣꯟ ꯅꯨꯄꯥꯗꯣ ꯑꯣꯟꯊꯣꯛꯑ ꯅꯣꯛꯏꯗꯨ ꯅꯪ ꯎꯍꯧꯗꯦ
ꯎꯍꯧꯗꯦ ꯅꯣꯛꯅꯤꯡꯕꯅ ꯁꯤꯔꯦꯗ ꯇꯧꯔꯤ ꯆꯠꯃꯤꯟꯅꯔꯤ ꯃꯤꯃꯛꯅꯦ ꯇꯧꯔꯤꯕ ꯄꯣꯌꯣꯁꯥꯃꯛꯅꯦ
ꯑꯩꯁꯦ ꯉꯔꯥꯡ ꯅꯣꯏ ꯅꯣꯏ ꯅꯣꯏ ꯁꯦꯟꯅꯕꯅꯦ ꯑꯩꯅ ꯂꯥꯛꯏꯗꯨꯅ
ꯃꯥꯅꯦ ꯅꯪ ꯃ
ꯑꯩꯅ ꯃꯃꯥꯅꯤ ꯅꯣꯏ ꯃꯌꯥꯝꯒꯤ ꯏꯇꯩꯗꯨꯁꯨ ꯑꯩꯅ ꯁꯦꯟꯅꯕꯤꯔꯤꯅꯤ ꯢꯇꯩꯗꯨꯁꯨ ꯑꯩꯅ ꯁꯦꯟꯅꯕꯤꯔꯤꯅꯦꯕ
ꯃꯥꯅꯦ ꯑꯗꯨ ꯑꯩꯗꯤ ꯏꯁꯥꯎ ꯑꯩ ꯑꯩꯗꯤ ꯀꯩꯅꯣꯒꯤ ꯐꯣꯇꯣꯒꯤ ꯉꯥꯛꯇꯪ ꯐꯣꯇꯣꯒꯤ ꯉꯥꯛꯇꯪ ꯁꯥꯎꯅꯤꯡꯕꯩ ꯇꯧꯕꯩ ꯋꯥꯅꯤ ꯑꯗꯨ ꯐꯣꯇꯣ ꯅꯠꯇ ꯀꯥꯟꯗ ꯁꯠ ꯑꯣꯟꯊꯣꯔꯂꯛꯀꯥꯟꯗ ꯑꯗꯨꯝ ꯅꯣꯛꯑ ꯈꯣꯠꯂꯒ ꯑꯗꯨꯝ ꯂꯩꯗꯨꯅꯤ
ꯍꯣꯏ ꯇꯧꯋꯦꯕ ꯇꯧꯗꯦ ꯍꯥꯏꯕ ꯅꯠꯇꯦ ꯅꯪ ꯅꯪꯒꯤꯅ ꯑꯃꯨꯛ ꯄꯣꯝꯃ ꯄꯣꯝꯃ ꯂꯩꯈꯤꯕꯒꯤ ꯋꯥꯅꯦꯕ ꯑꯗꯣ ꯍꯥꯏꯗꯤ ꯑꯃꯃꯝꯅꯤ ꯂꯣꯏꯅ ꯇꯧꯔ ꯂꯩꯗꯅ ꯉꯔꯥꯡꯒꯤ ꯅꯨꯃꯤꯠꯁꯤꯗ ꯅꯪꯅ ꯄꯣꯝꯃ ꯂꯩꯒ꯭ꯔꯦ ꯑꯃꯗꯨꯅ ꯃꯇꯣꯝꯗ ꯅꯤꯁꯥ ꯈꯥꯏꯔ ꯂꯩꯒ꯭ꯔꯦ ꯊꯛꯇꯅ ꯈꯥꯏꯕ ꯍꯥꯏꯗꯣ ꯃꯥꯅ ꯇꯧꯔꯤꯗꯣ ꯉꯔꯥꯡ
ꯑꯩꯗꯤ ꯆꯤꯡꯒ ꯆꯤꯡꯅꯖꯥꯠꯅꯤ ꯌꯨꯝꯗꯩꯒ ꯊꯛꯑꯒ ꯂꯥꯛꯑꯖꯥꯠꯂꯅ ꯑꯗꯨ ꯉꯔꯥꯡ ꯄꯤꯌꯨꯒꯤ ꯃꯑꯣꯡꯗꯣ ꯑꯩ ꯑꯝꯇ ꯑꯣꯏꯖꯗ꯭ꯔꯤ ꯍꯥꯏꯕ ꯃꯥꯅ ꯇꯧꯔꯤꯕ ꯃꯑꯣꯡꯗꯣ
ꯑꯁꯦꯡꯕꯩ ꯑꯗꯨ ꯃꯥꯅ ꯍꯥꯏ ꯅꯣꯏ ꯑꯩꯒ ꯄꯨꯨꯟꯗ ꯀꯨꯏꯔꯕꯩꯅꯦ ꯑꯩ ꯁꯤꯗꯩ ꯍꯦꯟꯅ ꯍꯦꯟꯕꯅꯦꯁꯨ ꯍꯥꯏꯔꯤ ꯃꯊꯟꯇ ꯑꯩ ꯒ꯭ꯌꯥꯟꯒ ꯉꯥꯎꯋꯦ
ꯑꯣꯅꯦ ꯑꯗꯨꯃꯥꯏꯅ ꯋꯥ ꯉꯥꯡꯕꯗꯣ ꯑꯝꯇ ꯎꯖꯗ꯭ꯔꯤ ꯍꯥꯏꯕ
ꯁꯤꯟꯕꯨ ꯃꯣꯅꯩ ꯀꯔꯤꯅꯣ ꯃꯥꯅ ꯑꯃ ꯀꯔꯤꯅꯣꯃ ꯀꯥꯎꯈꯤꯕꯩ ꯇꯧꯕꯗ ꯑꯩꯅ
ꯈꯪꯗꯦ
ꯑꯗ ꯑꯩꯅ ꯗꯣꯛꯇꯔ ꯑꯣꯏꯗꯣꯏꯅꯤ ꯍꯥꯏꯕꯨ ꯆꯠꯂꯥꯛꯑꯣꯋꯥꯏꯗ ꯕ꯭ꯔꯦꯟ ꯃꯇꯥꯗꯨꯒ ꯍꯥꯏꯕꯗꯣ
ꯑꯣ ꯑꯣ ꯑꯣ ꯑꯣꯕꯣꯕꯒꯤ
ꯑꯣ ꯍꯣꯏ ꯍꯣꯏ ꯅꯣꯏ ꯄꯥꯔꯇꯤꯅ ꯈꯗꯥꯡꯗꯤ ꯃꯩꯅꯦꯍꯦ ꯑꯩꯁꯨ ꯄꯨꯂꯞ
ꯀꯅꯥ ꯀꯩꯅ
ꯑ ꯑ
ꯆꯣꯍꯦ ꯃꯥ ꯇꯨꯃꯤꯟ ꯇꯨꯃꯤꯟ ꯂꯩꯔꯒ ꯑꯩꯈꯣꯏꯕꯨ ꯈꯗꯥꯡ ꯃꯩꯅꯦꯒ ꯃꯔꯣꯟ ꯊꯣꯛꯇꯕꯩ ꯇꯥꯢꯞꯇ ꯅꯦꯅꯒ ꯋꯥ ꯉꯥꯡ ꯌꯥꯔꯣꯏ ꯍꯥꯏꯔꯛꯆꯥꯠꯂ
ꯈꯪꯗꯦ ꯋꯥ ꯉꯥꯡꯗ ꯈꯣꯠꯇ ꯑꯝ ꯇꯧꯗꯦ ꯑꯁꯦꯡꯕꯩ ꯑꯩꯈꯣꯏ ꯂꯥꯛꯑꯣ ꯍꯥꯏꯔꯒ ꯒꯅ ꯂꯥꯛꯑꯦ ꯑꯩꯈꯣꯏꯅ ꯑꯃꯨꯛ ꯀꯣꯝꯗ꯭ꯔꯒꯅ ꯇꯨꯃꯤꯟ ꯂꯩꯍꯧꯔꯦ
ꯗꯨꯗꯥ ꯗꯨꯗꯥ ꯇꯧꯕ ꯑꯣꯏꯔꯗꯤ ꯆꯠꯃꯤꯟꯅꯕꯗꯨ ꯅꯨꯡꯉꯥꯏꯒꯗꯕ
ꯑꯗꯨꯅꯦ ꯍꯥꯏꯁꯦ ꯑꯗꯩ ꯑꯩꯈꯣꯏꯕꯥꯅꯤ ꯑꯥ ꯃꯔꯖꯒꯤꯗꯨꯗ ꯀꯥꯃꯤꯟꯅꯔꯛꯄꯗꯣ
ꯎꯝ
ꯀꯦꯃꯨꯛ ꯉꯥꯡꯅꯗꯦ
ꯍꯣꯏꯑꯦ ꯍꯥꯏꯗꯤꯛ ꯋꯥꯔꯤꯁꯤ ꯎꯇꯥꯏ ꯁꯤ ꯇꯧꯗꯅ ꯁꯤꯁꯤ ꯉꯥꯡ ꯍꯥꯏꯗꯅ ꯑꯝꯇ ꯇꯧꯗꯦ ꯍꯥꯕ ꯃꯥ ꯅꯨꯄꯤ ꯀꯣꯏꯔꯤ ꯀꯃꯥꯏ ꯀꯣꯏꯖꯥꯠꯅ‌ꯣ ꯁꯤꯅꯦ ꯑꯩꯅ ꯈꯜꯂꯤꯁꯦ
ꯎꯟꯅ ꯀꯥꯟꯗꯒ ꯇꯨꯃꯤꯟꯅ ꯂꯩꯔꯒ ꯑꯆꯥꯄꯣꯠ ꯑꯃ ꯆꯥꯔꯒ ꯍꯜꯂꯛꯄꯒꯤ ꯋꯥꯐꯝꯅꯤ ꯃꯥꯏꯁꯦ
ꯍ‌ꯣꯏ
ꯆꯥꯔꯒꯅ ꯆꯥꯔꯦ ꯆꯥꯗ꯭ꯔꯒꯅ ꯇꯨꯃꯤꯟꯅ ꯉꯥꯏꯍꯥꯛ ꯆꯠꯂꯨꯔꯒ ꯉꯥꯏꯍꯥꯛ ꯉꯥꯏꯍꯥꯛ ꯆꯠꯂꯨꯔꯒ ꯉꯥꯏꯍꯥꯛ ꯐꯝꯃꯨꯔꯒ ꯍꯜꯂꯛꯄꯩ ꯐꯤꯕꯝ